ꯍꯜꯂꯣ ꯇꯥꯏꯌꯦ ꯇꯥꯔꯕꯣ ꯑꯩ ꯈꯣꯟꯖꯦꯜ ꯐꯖꯅ ꯇꯥꯕ꯭ꯔꯥ
ꯐꯖꯟ ꯇꯥꯏꯌꯦ ꯁꯦꯡꯅ ꯇꯥꯏꯌꯦ
ꯋꯥꯔꯤ ꯂꯣꯏꯗ꯭ꯔꯦ ꯑꯗꯣ ꯁꯃꯨꯗ꯭ꯔꯨꯒꯤꯗꯣ ꯑꯝꯇ ꯀꯟꯇꯤꯅ꯭ꯌꯨ ꯑꯃꯨꯛ ꯇꯧꯔꯛꯑꯣ
ꯅꯪ ꯍꯥꯢꯔꯛꯑꯣ ꯂꯣꯢꯔꯦ ꯑꯩꯒꯤꯗꯤ
ꯑꯟꯁꯥꯔ ꯍꯥꯏꯗ꯭ꯔꯤꯌꯦ ꯀꯩꯅꯣ
ꯑꯗꯨꯅꯦ ꯑꯟꯁꯥꯔꯗꯨ ꯅꯪ ꯍꯥꯏꯔꯣ
ꯑꯟꯁꯥꯔꯗꯣ ꯑꯩꯅ ꯍꯥꯏꯔꯦꯗꯅ ꯄ꯭ꯂꯦꯟ ꯊꯧꯖꯟꯕ ꯌꯥꯕ꯭ꯔꯥ
ꯌꯥꯗꯦ
ꯍꯦꯂꯤꯀꯨꯞꯇꯥꯔꯗꯤ
ꯌꯥꯗꯦ ꯑꯩ ꯑꯗꯨ ꯄꯤꯗꯦ ꯑꯩ
ꯑꯗꯣ ꯑꯩ ꯁꯨꯄꯔꯃꯦꯟ ꯑꯣꯏꯔꯝꯃꯗꯤ ꯑꯩ ꯄꯥꯏꯁꯜꯂꯛꯀꯅꯤ
ꯅꯪ ꯁꯨꯄꯔꯃꯦꯟ ꯑꯣꯏꯗꯦ ꯑꯗꯨꯒꯤꯅꯤ ꯑꯩꯅ ꯍꯥꯏꯔꯤꯗꯣ
ꯑꯦ ꯑꯗꯣꯏꯗꯤ ꯀꯃꯥꯏꯅ ꯁꯨꯃꯨꯗ꯭ꯔ ꯃꯅꯨꯡꯁꯤꯗ
ꯁꯃꯨꯗꯨꯔ ꯅꯠꯇꯦ
ꯄꯨꯈ꯭ꯔꯤꯅꯦꯕꯀꯣ
ꯄꯨꯈ꯭ꯔꯤꯒꯨꯝꯕ ꯍꯥꯏꯁꯤꯔ ꯑꯩꯁꯨ ꯐꯖꯅ ꯈꯪꯗꯕꯗꯨꯒꯤ
ꯄꯨꯔꯥ ꯆꯥꯎꯕ꯭ꯔꯥ ꯄꯨꯈ꯭ꯔꯤꯁꯦ
ꯑꯗꯣ ꯍꯥꯏꯕ ꯌꯥꯗꯦ ꯄꯤꯛꯄ ꯆꯥꯎꯕ꯭ꯔꯥ ꯑꯩꯅ ꯍꯥꯏꯕ ꯆꯥꯡꯗ ꯍꯥꯏꯔꯛꯑꯣ
ꯑꯣ ꯑꯗꯨꯗꯤ ꯑꯗꯨ ꯍꯦꯛꯑ ꯆꯥꯗꯣꯏꯅꯤ ꯀꯩꯅꯣ ꯐꯔꯦ ꯐꯔꯦ ꯏꯔꯣꯏꯁꯨ ꯏꯔꯣꯏꯕꯁꯨ ꯏꯔꯣꯏꯕꯁꯨ ꯌꯥꯗꯕ ꯑꯗꯣꯏꯗꯤ ꯑꯗꯣꯏꯗꯤ ꯀꯃꯥꯏꯅ ꯄꯨꯈ꯭ꯔꯤ ꯃꯅꯨꯡꯗ ꯑꯦꯄꯜ ꯀꯃꯥꯏꯟ ꯍꯧꯅꯒꯦ ꯑꯦꯄꯜ ꯁꯨꯛ ꯍꯧꯅꯗꯦ
ꯍꯧꯅꯩꯌꯦ ꯍꯧꯅ ꯍꯧꯅꯗ꯭ꯔꯁꯨ ꯍꯧꯅꯔꯁꯨ ꯍꯥꯏꯔꯛꯑꯣ ꯑꯩꯅ ꯍꯥꯏꯕꯗꯣ
ꯑꯩ ꯑꯩꯒꯤ ꯑꯟꯁꯔ ꯍꯥꯏꯔꯦꯗꯅ ꯄꯨꯈ꯭ꯔꯤꯗ ꯑꯦꯄꯜ ꯍꯧꯗꯦ ꯑꯗꯨꯅ ꯆꯥꯕ ꯌꯥꯗꯦ
ꯌꯥꯔꯦ ꯅꯪ
ꯑꯗꯨꯗꯤ ꯀꯔꯤ ꯍꯥꯏꯔꯣꯅꯦ ꯑꯗꯨꯗꯤ ꯀꯔꯤ
ꯑꯗꯣ
ꯉꯥꯏꯈꯣꯀꯣ ꯉꯥꯏꯌꯨꯀꯣ ꯉꯥꯏꯌꯨꯀꯣ ꯉꯥꯏꯌꯨꯀꯣ ꯉꯥꯏꯌꯣ ꯉꯥꯏꯌꯣ ꯑꯗꯨꯝ ꯄꯥꯏꯌꯣ ꯑꯗꯨꯝ ꯄꯥꯏꯌꯣꯀꯣ ꯑꯥ ꯍꯥꯏꯔꯣ ꯍꯥꯏꯔꯣ ꯍꯥꯏꯔꯣ ꯍꯜꯂꯣ ꯇꯥꯕ꯭ꯔꯣ ꯍꯥꯏꯔꯣ ꯑꯟꯁꯔ ꯍꯥꯏꯔꯣ
ꯑꯟꯁ꯭ꯔꯗꯣ
ꯑꯥ
ꯎꯝ ꯏꯁꯤꯡꯗꯣ
ꯑꯥ
ꯀꯩ ꯍꯥꯏꯁꯤꯔ ꯑꯁ ꯍꯥꯏꯕ ꯍꯩꯇꯦꯅꯦ
ꯌꯥꯝ ꯊꯦꯟꯕꯒꯤ ꯌꯥꯝ ꯂꯨꯗꯕꯒꯤ
ꯑꯣ ꯌꯥꯝ ꯂꯨꯗꯕꯒꯤ ꯍꯥ
ꯑꯥ
ꯎꯝ
ꯀꯩ ꯀꯥꯟꯅꯗ ꯑꯗꯨꯗꯤ ꯎꯝ ꯑꯩ ꯑꯃꯨꯛ ꯑꯩ ꯋꯥ ꯑꯃ ꯍꯪꯉꯛꯀꯦ
ꯃꯄꯨꯛꯇꯀꯣ ꯃꯄꯨꯛꯇ ꯐꯤꯒꯨꯝꯕ ꯍꯥꯏꯁꯤꯔ ꯕꯦꯜ ꯀꯣ
ꯑꯥ
ꯕꯦꯜꯅ ꯇꯩꯕꯁꯤ ꯀꯔꯤꯔ
ꯀꯔꯤꯅꯣ ꯃꯕꯨꯛꯇ ꯕꯦꯜꯅ ꯇꯧꯕꯁꯤ ꯀꯔꯤꯅꯣꯌꯦ
ꯃꯄꯨꯛꯇ ꯕꯦꯜꯅ ꯍꯥꯞꯄ
ꯑꯋꯥꯊꯕꯤ ꯄꯥꯝꯕꯤ
ꯅꯠꯇꯦ ꯃꯄꯨꯛꯇ ꯕꯦꯜꯅꯀꯣ
ꯑꯥ
ꯑꯁ ꯅꯪ ꯈꯪꯉꯤꯗꯨꯅꯦ ꯍꯥꯏꯔꯛꯑꯣ ꯍꯥꯏꯕ ꯍꯩꯇꯦ ꯑꯩ
ꯑꯋꯥꯊꯕꯤ ꯄꯥꯝꯕꯤ ꯍꯥꯏꯔꯦꯗꯅ ꯐꯥꯅꯦꯛꯅ ꯎꯞꯄꯗꯤ
ꯆꯠꯇꯦ ꯕꯦꯜꯅ ꯍꯥꯏꯕꯅꯦ ꯑꯗꯨꯗꯤ ꯀꯩꯅꯣꯗꯤꯅꯣ
ꯑꯣ ꯕꯦꯜꯅ ꯍꯥꯏꯕ
ꯑ ꯕꯦꯜꯅ ꯍꯥꯏꯁꯤꯔꯥ ꯀꯩꯅ ꯍꯥꯏꯁꯤꯔꯥ ꯎꯝ ꯕꯦꯜꯒ ꯆꯞ ꯃꯅꯔꯦ ꯍꯥꯏꯔꯛꯑꯣ
ꯑꯗꯨꯗꯤ ꯀꯔꯤ ꯄꯣꯠꯁꯛꯂꯣ ꯀꯩꯅꯣ
ꯄꯣꯁꯛꯅꯦ ꯍꯥꯏꯔꯛꯑꯣ
ꯑꯩꯅ ꯈꯪꯕꯅꯦ ꯍꯥꯏꯕ
ꯎꯝ ꯈꯪꯕꯅꯦ ꯌꯥꯝ ꯂꯥꯢꯕꯅꯦ
ꯑꯁ ꯌꯥꯝ ꯂꯥꯏꯔꯒ ꯂꯨꯕꯅꯤꯅꯦ ꯅꯪꯒꯤꯁꯦ ꯂꯥꯏꯔꯒ ꯂꯨꯕꯅꯤꯅꯦ ꯅꯪꯒꯤꯁꯨ ꯂꯥꯏꯔ ꯂꯨꯍꯜꯂꯦꯕ ꯅꯪ ꯀꯣꯏꯁꯟꯁꯦ
ꯑ
ꯑꯗꯨꯗꯤ ꯃꯕꯨꯣꯛꯇ ꯕꯤꯌꯥꯅ ꯀꯞꯄ ꯍꯥꯏꯔꯗꯤ ꯀ꯭ꯔꯤꯛꯀꯦꯠ ꯕꯣꯜꯁꯨ ꯕꯦꯜꯅ ꯈꯠ ꯀꯩꯅꯣ ꯇꯧꯋꯦ
ꯌꯥꯔꯦ ꯅꯪꯒꯤꯗꯨꯗꯤ ꯈꯪꯗ꯭ꯔꯕꯣ ꯈꯪꯗ꯭ꯔꯦꯗꯤ ꯈꯪꯗ꯭ꯔꯦ ꯍꯥꯏꯌꯣ ꯀꯩꯅꯣ ꯅꯟꯅ ꯉꯝ ꯈꯪꯗ꯭ꯔꯦ ꯑꯁꯦꯡꯕꯩ
ꯈꯪꯗꯦ ꯈꯪꯗꯦ
ꯑ ꯍꯋꯥꯏꯆꯥꯔ
ꯍꯋꯥꯏꯊꯔꯥꯛ
ꯍꯋꯥꯏꯖꯥꯔ
ꯍꯋꯥꯥꯏꯖꯥꯔ
ꯑꯥ
ꯌꯥꯝ ꯆꯥꯟꯅꯗꯦꯍꯦ ꯅꯪꯉꯗꯨꯗꯤ ꯑꯁ ꯌꯥꯝ ꯆꯥꯟꯅꯗꯦ ꯑꯗꯨꯗꯤ ꯀꯔꯤ ꯢꯁ ꯇꯨꯠ
ꯌꯦꯡꯉꯣ ꯂꯣꯏ ꯍꯥꯏꯅꯝꯅꯦ
ꯇꯠ
ꯆꯨꯝꯗ꯭ꯔꯣ ꯃꯥꯒꯤ ꯄꯨꯗ ꯀꯩꯅꯣ ꯃꯥꯒꯤ ꯄꯨ ꯃꯥꯒꯤ ꯄꯨꯛꯇꯨꯗ ꯀꯩꯅꯣ ꯕꯦꯜ ꯍꯥꯕꯤꯗꯨꯗꯤ
ꯑꯗꯨꯗꯤ ꯑꯁꯤ ꯀꯨꯝꯃꯑꯣ ꯀꯥꯔ ꯅꯥꯟꯊꯛ ꯀꯥꯔ ꯀꯥꯟꯊ ꯀꯔꯤ ꯀꯥꯔ ꯀꯥꯟꯊ ꯑꯦ ꯀꯥꯔ ꯅꯥꯟꯊ ꯀꯥꯔꯅꯥꯟꯊ ꯀꯔꯤꯅꯣ
ꯀꯥꯎꯈ꯭ꯔꯦ ꯑꯩ ꯈꯪꯗꯦ ꯈꯪꯕꯅꯦ
ꯀꯥꯔ ꯅꯟꯊ ꯀꯥꯔ ꯅꯟꯊ ꯀꯔꯤꯅꯣ
ꯀꯥꯔ ꯅꯥꯟꯊ ꯈꯪꯗꯦ ꯍꯥꯏ
ꯌꯥꯝ ꯂꯥꯢꯕꯅꯦ ꯅꯣꯏ ꯑꯗꯥꯏꯗꯁꯨ ꯌꯥꯝ ꯐꯪꯕꯅꯦ
ꯀꯔꯅꯠꯇ ꯍꯥꯢꯔꯛꯑꯣ
ꯌꯥꯝ ꯊꯤ ꯂꯥꯏꯕꯅꯦ ꯌꯥꯝ ꯊꯤ ꯂꯥꯏꯕꯅꯦ ꯈꯪꯗ꯭ꯔꯕꯣ
ꯎꯝ
ꯈꯪꯗ꯭ꯔꯦ
ꯎꯝ ꯍꯥꯏꯔꯑꯣ
ꯂꯐꯨ ꯄꯥꯝꯕꯤ
ꯑꯩꯁꯨꯨꯝ ꯃꯥꯂꯦ ꯍꯥꯏꯅꯤ
ꯑꯗꯨꯅꯦ ꯑꯗꯨꯃꯥꯏꯅ ꯑ ꯑꯗꯨꯗꯤ ꯑꯩ ꯄꯥꯎꯈꯣꯡ ꯑꯃ ꯆꯠꯂꯛꯀꯦ ꯑꯗꯨꯗꯤ ꯑꯃꯨꯛ ꯑ ꯑ ꯀꯩꯅꯣ ꯑꯁ ꯍꯪꯕ ꯍꯩꯇ꯭ꯔꯦ ꯑꯗꯣ ꯑꯃ ꯑꯗꯨꯝ ꯍꯥꯏꯔꯛꯑꯒꯦ ꯑꯃ ꯑꯗꯨꯝ ꯍꯥꯏꯔꯛꯑꯒꯦ ꯑꯗꯨꯗꯤ ꯀꯩꯅꯣꯁꯦ ꯎꯝ ꯏꯂꯤꯐꯦꯟꯁꯦ
ꯎꯝ
ꯃꯨꯖꯦ
ꯎꯝ
ꯁꯃꯨꯖꯦ ꯐ꯭ꯔꯤꯁ ꯃꯅꯨꯡꯗ ꯀꯃꯥꯏ ꯊꯝꯒꯅꯤ
ꯀꯛꯑꯒ ꯊꯝꯗꯣꯏꯅꯤ ꯀꯩꯅꯣ
ꯀ ꯂꯥꯜꯂꯦ ꯑꯟꯁꯥ ꯑꯇꯣꯞꯄ ꯈꯪꯗ꯭ꯔꯕ ꯈꯪꯗ꯭ꯔꯕ
ꯀꯛꯑꯒ ꯊꯝꯗꯣꯏꯅꯦ ꯀꯩꯅꯣ ꯏꯂꯤꯐꯦꯟꯗꯨꯕꯨ ꯑꯩꯒꯤ ꯑꯩꯒꯤ ꯄꯥꯎꯈꯨꯝ ꯖꯤ ꯁꯤꯁꯤꯅꯦ
ꯅꯪꯒꯤ ꯄꯥꯎꯈꯨꯝꯗꯣ ꯂꯥꯜꯂꯦ ꯑꯦ ꯐ꯭ꯔꯤꯖꯇꯣ ꯍꯥꯡꯗꯣꯛꯇꯕꯤꯗ ꯅꯪ ꯑꯀꯛꯄꯗꯣꯒ ꯑꯗꯨꯃꯥꯏ ꯗꯔꯦꯛ ꯊꯝꯒꯦꯔꯣ
ꯑꯣ ꯅꯪꯅ ꯍꯥꯥꯟꯗꯣꯛꯇꯕꯤꯗ ꯊꯝꯅꯤꯡꯉ
ꯑꯗꯨꯃꯥꯏ ꯍꯥꯏꯒꯗꯝꯅꯦ ꯁꯃꯨꯗꯣ ꯐ꯭ꯔꯤꯖꯇ ꯀꯃꯥꯏ ꯊꯝꯗꯣꯏꯅꯣ ꯍꯪꯉꯗꯤ ꯑꯦ ꯐꯨꯔꯤꯖꯇꯣ ꯍꯦꯛ ꯍꯥꯡꯗꯣꯛꯑ ꯁꯃꯨꯗꯣ ꯍꯦꯛ ꯊꯝꯃ ꯂꯣꯏꯔꯦ ꯁꯤ ꯍꯥ ꯑꯗꯨꯝ ꯍꯥꯏꯔ ꯂꯣꯏꯔꯦ ꯀꯔꯤ ꯐ꯭ꯔꯤꯖꯇꯣ ꯑꯄꯤꯛꯄ ꯑꯆꯧꯕ ꯑꯩ ꯀꯔꯤꯝ ꯍꯥꯏꯗꯦ ꯀꯩꯅꯣ ꯑꯆꯧꯕ ꯑꯣꯏꯔꯝꯕ ꯌꯥꯏ ꯀꯩꯅꯣ ꯑꯗꯨꯅ ꯐ꯭ꯔꯤꯖꯇꯣ ꯍꯥꯡꯗꯣꯛꯑꯒ ꯊꯝꯗꯣꯏꯕ ꯀꯔꯤꯅꯣꯅꯦ
ꯑꯗꯨꯅꯦ ꯆꯨꯝꯗ꯭ꯔꯣ ꯑꯗꯨꯁꯨ ꯀꯛꯑꯒ ꯊꯝꯗꯣꯏꯅꯦ ꯀꯩꯅꯣ
ꯑꯗꯨꯒꯅꯦ ꯋꯥꯔꯤꯁꯦ ꯁꯨꯃꯥꯏ ꯇꯧꯕ ꯖꯪꯒꯜꯖꯤꯗ ꯅꯣꯡꯃꯖꯦ ꯅꯠꯇꯦ ꯅꯠꯇꯦ ꯑꯩ ꯍꯥ ꯖꯪꯒꯜꯖꯤꯗ ꯅꯣꯡꯃꯖꯦ ꯀꯩꯅꯣ ꯖꯪꯒꯜꯒꯤ ꯅꯤꯡꯊꯧꯗꯤ ꯀꯅꯥꯅꯣ
ꯈꯪꯗꯦ
ꯖꯪꯒꯜꯒꯤ ꯅꯤꯡꯊꯧꯖꯦ ꯀꯅꯥꯅꯣ ꯈꯪꯗ꯭ꯔꯣ
ꯑꯥꯎ
ꯀꯤꯡ ꯑꯣꯐ ꯗ ꯖꯪꯒꯜ ꯍꯥꯏꯁꯦ ꯀꯅꯥꯅꯣ ꯈꯪꯗ꯭ꯔꯣ
ꯈꯪꯗꯤꯌꯦ ꯍꯣꯏ
ꯅꯣꯡꯁꯥ ꯂꯥꯏꯌꯟꯗꯣ ꯀꯤꯡ ꯑꯣꯐ ꯖꯪꯒꯜ ꯍꯥꯏꯅꯗ꯭ꯔꯣ ꯒꯙꯥ ꯖꯤꯗꯤ
ꯀ꯭ꯔꯤꯅꯣ ꯅꯪ ꯅꯨꯡꯁꯥ ꯍꯥꯏꯕ꯭ꯔꯣ
ꯂꯥꯏꯌꯟ ꯂꯥꯏꯌꯟ ꯂꯥꯏꯌꯟ ꯂꯥꯏꯌꯣꯟ ꯍꯥꯏꯗꯣ ꯂꯥꯏꯌꯣꯟ
ꯈꯪꯗꯦꯍꯦ
ꯋꯥ ꯇꯥꯏꯒꯔꯒꯤ ꯅꯨꯄꯥꯗ ꯍꯥꯏꯕ
ꯃꯁꯛ ꯈꯪꯗꯦ ꯑꯩ
ꯇꯥꯏꯒꯔ ꯐꯥꯎꯕ ꯅꯪ ꯈꯪ ꯑꯦ ꯂꯥꯏꯌꯣꯟ ꯐꯥꯎ ꯂꯥꯏꯌꯣꯟ ꯈꯪꯗꯦ ꯅꯪ
ꯑꯧ
ꯁꯥꯒꯤ ꯃꯃꯤꯡꯅꯦ ꯑꯦꯅꯤꯃꯦꯜ ꯃꯃꯤꯡꯅꯦ ꯑꯩꯅ ꯍꯥꯏꯁꯦ
ꯑꯦꯅꯤꯃꯜꯗꯤ ꯈꯪꯉꯦ ꯂꯩꯥꯏꯌꯣꯟꯗꯤ ꯈꯪꯗꯦ ꯑꯩ
ꯕꯦꯔꯥ ꯀꯥꯔꯦ ꯑꯗꯨꯗꯤ ꯐꯔꯦꯁꯦ ꯅꯪ ꯈꯪꯗ꯭ꯔꯗꯤ ꯐꯔꯦ ꯎ ꯁꯥꯕꯨꯅꯦ ꯍꯥꯏꯕ ꯂꯥꯏꯌꯟ ꯍꯥꯏꯖꯦ ꯁꯥꯅꯦ ꯍꯥꯏꯕ
ꯑꯣ ꯁꯥ ꯀꯩꯗꯧꯔꯒꯦ ꯑꯗꯣ ꯈꯪꯗꯕꯩꯅꯦ
ꯑꯗꯨꯗꯣ ꯑꯗꯨꯅ ꯃꯤꯇꯤꯡ ꯀꯧꯔꯦꯕ ꯈꯪꯕ꯭ꯔꯥ
ꯑ
ꯃꯤꯇꯤꯡ ꯀꯧꯕꯁꯤꯗ ꯎꯝ ꯁꯥ ꯂꯣꯏ ꯂꯥꯛꯑꯦꯌꯦ ꯑꯗꯣ ꯁꯥ ꯑꯃꯈꯛ ꯂꯥꯛꯇꯦꯌꯦ ꯈꯪꯕ꯭ꯔꯥ ꯁꯥ ꯑꯃꯈꯛ ꯂꯥꯛꯇꯕꯤꯖꯤꯗ ꯅꯤꯡꯊꯧꯖꯦ ꯁꯥꯎꯔꯦ ꯁꯥ ꯄꯨꯂꯞ ꯄꯨꯟꯗꯣꯏꯅꯦ ꯍꯥꯏꯔꯦ ꯀꯔꯤꯒꯤ ꯃꯥ ꯂꯥꯛ ꯇꯦ ꯍꯥꯏꯗꯅꯀꯣ ꯃꯥꯖꯦ ꯊꯤꯍꯟꯕ ꯆꯠꯂꯦꯕ ꯀꯩꯅꯣ ꯑ ꯀꯩ ꯍꯥꯏꯒ꯭ꯔꯦ ꯂꯝꯍꯨꯏ ꯐꯣꯛꯁꯇꯣ
ꯎꯝ
ꯂꯝꯍꯨꯏ ꯐꯣꯛꯁꯇꯣ ꯊꯤꯍꯟꯕ ꯆꯠꯂꯦ ꯅꯪ ꯊꯤꯕ ꯆꯠꯂꯣ ꯃꯥꯗꯨ ꯀꯧꯔꯛꯑꯣ ꯍꯥꯏꯅ ꯆꯠꯈꯤꯕꯅꯦꯕ ꯈꯪꯕ꯭ꯔꯥ ꯑꯗꯨꯗ ꯃꯤꯇꯤꯡ ꯂꯥꯛꯇꯕ ꯃꯤꯁꯦ ꯀꯅꯥꯅꯣ ꯈꯪꯕ꯭ꯔꯥ
ꯃꯥ ꯑꯣꯏꯔꯝꯃꯅꯤ ꯑꯗꯨꯗꯤ
ꯃꯥꯗꯤ ꯂꯥꯛꯑꯦꯗꯅ ꯁꯥ ꯑꯃ ꯂꯥꯛꯇꯕꯒꯤ ꯃꯥꯕꯨ ꯀꯧꯍꯟꯕ ꯆꯠꯄꯅꯦꯕ ꯑꯗꯣ ꯁꯥ ꯂꯥꯛꯇꯕꯗꯣ ꯀꯩ ꯁꯥꯅꯣ ꯅꯪ ꯈꯪꯕ꯭ꯔꯥ
ꯂꯝꯍꯨꯏ
ꯍꯥ
ꯍꯧꯖꯤꯛ
ꯂꯝꯍꯨꯏꯗꯤ ꯂꯩ ꯍꯥꯏꯕ ꯈꯪꯕ꯭ꯔꯥ ꯂꯝꯍꯨꯏꯗꯤ ꯂꯩꯕ ꯂꯝꯍꯨꯏ ꯈꯣꯏꯂꯣꯏ ꯁꯨꯔꯦꯕ ꯑꯗ ꯁꯥ ꯑꯃꯈꯛ ꯂꯥꯛꯇꯕ ꯁꯥ ꯑꯃꯈꯛ ꯂꯥꯛꯇꯕꯗꯨꯗ ꯅꯤꯡꯊꯧꯗꯨꯅ ꯁꯥꯎꯔꯒ ꯂꯝꯍꯨꯏ ꯅꯪ ꯍꯧꯖꯤꯛ ꯌꯥꯝ ꯊꯨꯅ ꯍꯧꯖꯤꯛ ꯑꯗꯨꯒꯤ ꯁꯥ ꯑꯃꯗꯣ ꯀꯧꯔꯨ ꯆꯣ ꯍꯥꯏꯅ ꯀꯧꯍꯟꯕ ꯆꯠꯈ꯭ꯔꯦꯕ ꯀꯩ ꯁꯥꯅꯣ ꯅꯪ ꯈꯪꯕ꯭ꯔꯥ ꯂꯥꯛꯇꯕꯗꯣ ꯅꯠꯇꯦ ꯂꯝꯍꯨꯏꯗꯤ ꯂꯥꯛꯑꯦ ꯍꯥꯏꯕ ꯑꯁ ꯑꯩꯅ ꯍꯥꯏꯔꯤꯁꯦ ꯒ꯭ꯌꯥꯟ ꯇꯥꯗ꯭ꯔꯦ ꯂꯝꯍꯨꯏꯗꯤ ꯃꯤꯇꯤꯡ ꯂꯥꯛꯑꯦ ꯍꯥꯏꯕ
ꯑ
ꯈꯪꯕ꯭ꯔꯥ ꯃꯤꯇꯤꯡ ꯂꯥꯛꯑꯦꯕ ꯂꯝꯍꯨꯗꯤ ꯂꯩꯔꯒ ꯂꯩꯌꯦꯕ ꯈꯪꯕ꯭ꯔꯥ ꯃꯤꯇꯤꯡ ꯗ ꯂꯩꯌꯦꯕ ꯑꯗꯣ ꯁꯥ ꯑꯃ ꯂꯥꯛ ꯇ꯭ꯔꯦꯕ ꯁꯥ ꯑꯃꯗꯨ ꯂꯥꯛꯇꯕꯒꯤ ꯂꯝꯍꯨꯏꯗꯣ ꯀꯧꯍꯟꯕ ꯆꯠꯄ ꯑꯗꯣ ꯀꯧꯕ ꯆꯠꯍꯟꯈ꯭ꯔꯦ ꯑꯗꯣ ꯀꯧꯕ ꯆꯠꯍꯟꯗ꯭ꯔꯤ ꯑꯗꯣ ꯁꯥ ꯑꯃꯈꯛ ꯂꯥꯛꯇꯦ ꯍꯥꯏ ꯑꯗꯨ ꯀꯩ ꯁꯥꯅꯣ
ꯈꯪꯗꯦꯍꯦ ꯑꯗꯨꯗꯤ ꯑꯩ
ꯈꯪꯗꯦꯌꯦ ꯌꯥꯝ ꯂꯥꯏꯕꯁꯤꯕꯨ ꯉꯁꯥꯏ ꯐ꯭ꯔꯤꯖꯇ ꯊꯝꯈꯤꯕ ꯁꯥꯃꯨꯗꯣ ꯃꯤꯇꯤꯡ ꯂꯥꯛꯇꯕ ꯅꯪꯅ ꯀꯛꯊꯠꯂꯒ ꯅꯪꯅ ꯀꯛ ꯅꯪꯅ ꯀꯛꯊꯠꯂꯒ ꯊꯝꯕꯅꯤꯅꯀꯣ
ꯑꯣꯏꯗ꯭ꯔꯦ ꯅꯪꯒꯤ ꯑꯣꯏꯗ꯭ꯔꯦ ꯅꯪꯒꯤꯁꯨ
ꯆꯠꯂꯣꯍꯦ
ꯁꯥꯃꯨ ꯍꯥꯏꯔꯗꯤ ꯂꯣꯏꯔꯦ ꯉꯁꯥꯏ ꯅꯪꯅ ꯐ꯭ꯔꯤꯖꯇ ꯑꯗꯣ ꯍꯥꯏꯕ ꯌꯥꯗꯦ
ꯑꯗꯨ ꯐ꯭ꯔꯤꯖꯇ ꯊꯝꯈꯤꯕ ꯁꯥꯃꯨꯨꯗꯨꯅꯦ ꯂꯣꯏꯔꯦ
ꯎꯝ
ꯑꯗꯨꯗꯤ ꯁꯠ ꯆꯠ ꯀꯩꯅꯣ ꯌꯥꯝ ꯇꯥꯏꯌꯦ ꯄꯔꯤꯝ ꯀꯣꯎꯝ ꯕꯦꯔꯥ ꯅꯤꯍꯦ ꯑꯗꯨꯗꯤ ꯆꯠꯈ꯭ꯔꯒ ꯇꯥꯕ꯭ꯔꯣ
ꯇꯥꯏꯅꯦ
ꯆꯥꯥꯛ ꯆꯠꯈ꯭ꯔꯒ ꯀꯣ
ꯑꯥ
ꯑꯃꯨꯛ ꯍꯜꯂꯛꯛꯇꯕ ꯀ꯭ꯔꯤꯅꯣ
ꯆꯠꯈ꯭ꯔꯒ ꯑꯃꯨꯛ ꯍꯜꯂꯛꯇꯕ ꯑ ꯀꯩꯅꯣ ꯑ ꯅꯥꯎꯔꯤ ꯃꯔꯨ
ꯌꯥꯝ ꯂꯥꯏꯕꯅꯦ ꯑꯩꯒꯤꯗꯤ
ꯑꯗꯨꯅꯤ ꯌꯥꯝ ꯂꯥꯏꯌꯦ ꯅꯪꯒꯤꯗꯤ
ꯑꯁ ꯑꯩ ꯍꯣꯔꯦꯟ ꯍꯥꯏꯔꯛꯀꯦ ꯌꯥꯝ ꯈꯪꯕꯅꯦ ꯏꯆꯦ ꯑꯩ ꯂꯣꯏ ꯀꯥꯎꯈ꯭ꯔꯦ
ꯑꯗꯨꯒꯅꯦ ꯀꯩꯅꯣ ꯍꯦꯂꯤꯀꯣꯞꯇꯔꯁꯤꯗ ꯈꯪꯕ꯭ꯔꯥ ꯍꯦꯂꯤꯀꯣꯞꯇꯔ ꯖꯦ ꯑꯁ ꯑꯩ ꯍꯪꯒꯗꯕ ꯃꯣꯏꯗ ꯀꯥꯎꯈ꯭ꯔꯦꯅꯦ ꯀꯃꯥꯏ ꯍꯪꯕꯅꯣ ꯀꯥꯎꯈ꯭ꯔꯦ ꯍꯪꯒꯦ ꯍꯪꯒꯦ ꯑꯃ ꯍꯪꯒꯦ ꯑꯃ ꯑꯥꯀꯣꯏ ꯑꯥꯀꯣꯏ ꯑꯀꯣꯟꯕꯩꯁꯦ ꯀꯃꯥꯏ ꯍꯪꯗꯣꯏꯅꯣ ꯑꯣ ꯐꯔꯦ ꯐꯔꯦ ꯍꯦꯂꯤꯀꯣꯞ ꯍꯦꯂꯤꯀꯣꯞꯇꯔꯁꯤꯗꯅꯦ ꯈꯪꯕ꯭ꯔꯥ
ꯎꯝ
ꯍꯦꯂꯤꯀꯣꯞꯇꯔꯁꯤꯗ ꯀꯩꯅꯣ ꯇꯧꯕ ꯎꯝ ꯏ ꯀꯣ ꯇꯥꯕ꯭ꯔꯣ ꯇꯥꯕ꯭ꯔꯣ ꯆꯦꯛ ꯈꯪꯕ꯭ꯔꯥ ꯆꯦꯛ ꯌꯨꯝ ꯁꯥꯟꯅꯕ ꯆꯦꯛꯇꯣ ꯇꯥꯏꯌꯦꯃꯤ ꯌꯨꯝ ꯁꯥꯟꯅꯕ ꯆꯦꯛꯇꯣ ꯈꯪꯉꯤꯅ
ꯅꯥ
ꯍꯧ ꯇꯥꯏꯌꯦ ꯇꯥꯏ ꯇꯥꯏꯌꯦ
ꯈꯣꯏꯔꯣꯡ ꯇꯔꯕ
ꯌꯨꯝ ꯁꯥꯟꯅꯕꯩ ꯆꯦꯛꯇꯣ ꯈꯪꯉꯦꯗꯅ
ꯑꯥ
ꯑꯗꯨꯗꯣ ꯍꯦꯂꯤꯀꯣꯞꯇꯔꯗ ꯄꯨꯔꯛꯄ ꯍꯦꯂꯤꯀꯣꯞꯇꯔꯗ ꯄꯨꯔꯛꯄꯁꯤꯗ ꯍꯦꯂꯤꯀꯣꯞꯇꯔꯁꯤꯗ ꯆꯦꯛꯇꯣ ꯌꯥꯡꯈꯩ ꯄꯨꯔꯛꯄꯅꯦꯕ ꯐꯤꯐꯇꯤ ꯀꯣ
ꯎꯝ
ꯆꯦꯛꯇꯨ ꯌꯥꯡꯈꯩ ꯄꯨꯔꯛꯄ ꯑꯃ ꯇꯥꯈ꯭ꯔꯦꯕ ꯑꯃ ꯇꯥꯈꯤꯕ ꯈꯪꯕ꯭ꯔꯥ ꯑꯃ ꯇꯥꯍꯧꯈ꯭ꯔꯦꯕ ꯐꯤꯐꯇꯤꯅꯤꯕ ꯄꯨꯔꯛꯄꯗ ꯑꯃ ꯇꯥꯍꯧꯈ꯭ꯔꯦꯕ ꯑꯗꯣ ꯍꯦꯂꯤꯀꯣꯞꯇꯔꯁꯦ ꯃꯥꯒꯤ ꯈꯝꯕꯝꯁꯤꯗ ꯀꯨꯝꯃꯦ ꯆꯦꯛ ꯀꯌꯥ ꯂꯩꯔꯤ ꯍꯦꯂꯤꯀꯣꯞꯇꯔ ꯃꯅꯨꯡꯗꯨꯗ
ꯀꯔꯤꯍꯥꯏꯕ ꯑꯃꯨꯛꯀ ꯍꯥꯏꯔꯛꯑꯣ
ꯍꯦꯂꯤꯀꯣꯞꯇꯔ ꯄꯥꯏꯔꯛꯄꯗ ꯆꯦꯛ ꯑꯃꯁꯦ ꯇꯥꯍꯧꯔꯦꯕ ꯆꯦꯛ ꯆꯦꯛꯇꯣ ꯍꯦꯂꯤꯀꯣꯞꯇꯔ ꯄꯥꯏꯔꯛꯄꯁꯤꯗ ꯆꯦꯛꯇꯣ ꯑꯃ ꯇꯥꯍꯧꯈ꯭ꯔꯕ ꯌꯥꯡꯈꯩ ꯄꯨꯔꯛꯄꯁꯤꯗ ꯑꯃ ꯇꯥꯍꯧꯒ꯭ꯔꯕ ꯑꯗꯣ ꯍꯦꯂꯤꯀꯣꯞꯇꯔꯁꯦ ꯈꯝꯗꯔꯦ ꯑꯗꯨ ꯆꯦꯛꯇꯨ ꯀꯌꯥ ꯂꯩꯔꯦ ꯍꯦꯂꯤꯀꯣꯞꯇꯔꯗꯨꯗ
ꯐꯣꯔꯇꯤ ꯅꯥꯟ
ꯐꯣꯔꯇꯤ ꯅꯥꯏꯟ
ꯑꯥ
ꯐꯣꯔꯇꯤꯅꯥꯏꯟꯂꯦꯝꯝꯃꯦ
ꯆꯨꯝꯗ꯭ꯔꯣ ꯑꯃ ꯇꯥꯈ꯭ꯔꯗꯨꯗꯤ
ꯀ
ꯍꯥ ꯆꯨꯝꯗ꯭ꯔꯣ ꯂꯥꯟꯕ꯭ꯔꯣꯅꯦ ꯑꯃ ꯇꯥꯈ꯭ꯔꯗꯤ
ꯕ ꯆꯨꯝꯃꯦ ꯅꯉꯣꯟꯗ ꯑꯩ ꯂꯥꯜꯂꯦ ꯀꯔꯥꯏ ꯍꯥꯏꯕ꯭ꯔꯣ ꯑꯗꯣ ꯁꯤ ꯄꯥꯎ ꯑꯁꯤ ꯑꯩꯒꯤ ꯀꯩꯅꯣ ꯄꯥꯎꯈꯣꯡ ꯆꯂꯤꯁꯦ ꯑꯩꯒꯤ ꯋꯥꯔꯤ ꯑꯩꯁꯦ ꯂꯣꯏ ꯁꯝꯅꯕꯅꯤꯀꯣ ꯑꯩ ꯑꯃꯨꯛ ꯀꯩꯅꯣꯗ ꯑꯃꯨꯛ ꯂꯤ ꯑꯃ ꯑꯃꯨꯛ ꯍꯥꯏꯒꯦ ꯑꯗꯨꯝ ꯈꯣꯡ ꯆꯜꯂꯛꯀꯦ ꯑꯗꯣ ꯉꯁꯤꯒꯤꯗꯤ ꯆꯠꯂꯛꯑꯔꯣꯏꯒꯦ ꯈꯪꯕ꯭ꯔꯥ ꯉꯁꯤꯒꯤꯗꯤ ꯆꯠꯂꯛꯑꯔꯣꯏꯒꯦꯕ ꯑꯣ ꯈꯣꯡ